ꯍꯜꯂꯣ ꯇꯥꯔꯕꯣ ꯑꯗꯨꯅꯦ ꯑꯩ ꯍꯥꯏꯗꯤ ꯃꯊꯥꯁꯦ ꯁꯨꯝ ꯁꯨꯝ ꯁꯥꯒꯠꯂꯛꯄꯅꯦ ꯍꯥꯏꯕ ꯀ ꯈꯪꯍꯧꯗꯝꯅꯦ ꯍꯥꯏꯕ ꯅꯣꯏꯅ ꯁꯨꯝꯅꯦ ꯑꯈꯣꯏ ꯁꯤꯗꯗꯤ ꯋꯥꯈꯟꯁꯦ ꯑꯉꯥꯡꯃꯆꯥꯗꯧ ꯂꯩꯅꯦ ꯑꯈꯣꯏꯖꯤꯛ ꯂꯩꯔꯤꯖꯦ ꯑꯆꯥꯄꯣꯠ ꯂꯩꯔ ꯆꯥꯕ ꯑꯗꯨ ꯇꯧꯔ ꯃꯇꯝ ꯁꯨꯝꯍꯧꯒꯤꯕꯅꯦ ꯀꯦꯝ ꯈꯪꯍꯧꯗꯝꯅꯦ ꯍꯥꯏꯕ ꯑꯗꯨꯅ ꯍꯥꯏꯗꯤ ꯑꯩ ꯉꯁꯥꯏꯗꯩꯕꯥꯎ ꯍꯥꯏꯔꯝꯃꯤꯅꯤ
ꯎꯝ ꯅꯣꯡꯃ ꯅꯣꯡꯃꯒꯖꯦ ꯒ꯭ꯔꯣꯡ ꯒ꯭ꯔꯣꯡ ꯆꯦꯟꯒꯤ ꯍꯥꯏꯕ ꯀꯩꯝ ꯇꯧꯍꯧꯗꯦ
ꯆꯦꯟꯕꯅꯦ ꯆꯦꯟꯕꯅꯦ ꯑꯗꯩ ꯅꯣꯡꯃ ꯅꯣꯡꯃꯖ꯭ꯅ ꯑꯃꯨꯛ ꯆꯦꯜꯂꯛꯑꯒ ꯀꯅꯣ ꯑꯣꯏꯔꯛꯄꯀꯣ
ꯑꯗꯨꯅꯤ ꯈꯪꯍꯧꯗꯦꯕꯣ ꯇꯁꯦꯡꯕ ꯆꯍꯤꯁꯦ ꯑꯩꯅ ꯑꯩꯅ ꯂꯥꯏ ꯑꯩ ꯑ ꯍ ꯍ ꯑꯗꯨꯝ ꯈꯪꯗ꯭ꯔꯦ ꯍꯤꯍꯤ ꯀꯣꯟꯅ ꯍꯥꯏꯒꯦ ꯑ
ꯑꯗꯨ ꯀꯨꯟꯃꯔꯤ ꯀꯨꯟꯃꯉꯥ ꯁꯨꯕ ꯍꯥꯏꯖꯦ ꯅꯪ ꯍꯥꯏꯕꯗꯤ ꯀꯩꯁꯨꯝꯇ ꯅꯁꯥꯥꯅꯗꯤ ꯋꯥꯈꯟꯗꯣ ꯑꯉꯥꯡꯗꯧ ꯂꯩꯔꯝꯅꯦ ꯍꯥꯏꯕ
ꯑ꯭ꯁ ꯂꯩꯔꯤꯅꯦ ꯑꯈꯣꯏꯗ ꯑꯉꯥꯡ ꯃꯆꯥ ꯍꯥꯏꯗꯤ ꯑꯩꯅ ꯈ꯭ꯋꯥꯏ ꯑꯍꯟꯅꯦꯕ ꯑꯩꯒꯤ ꯑꯉꯥꯡ ꯑꯩꯒꯤ ꯃꯈꯥ ꯊꯥꯕꯁꯤꯡꯗꯣ ꯑꯉꯥꯡ ꯂꯣꯏ ꯑꯣꯏꯕ ꯅꯤꯅ ꯃꯣꯏꯒ ꯁꯥꯟꯅꯃꯤꯟꯅꯔꯥ ꯑꯉꯥꯡꯃꯆꯥꯏ ꯇꯥ꯭ꯏꯞꯇꯅꯦ ꯍꯥꯏꯕ ꯂꯩꯔꯤꯖꯦ ꯑꯗꯨꯅ ꯑꯩꯉꯣꯟꯗ ꯀꯩ ꯍꯥꯏꯅꯤ ꯃꯣꯏꯅ ꯔꯦꯁꯄꯣꯟꯁꯤꯕꯤꯂꯤꯇꯤꯁꯨ ꯂꯩꯇꯕꯒꯤ ꯑꯩꯉꯣꯟꯗ ꯀꯩ ꯍꯥꯏꯔ ꯈꯪꯗꯦ ꯆꯍꯤꯅ ꯑꯥ ꯌꯧꯁꯟꯒ꯭ꯔꯒ ꯑ ꯂꯥꯏꯠ ꯊꯣꯛꯄꯒꯤ ꯇꯥꯏꯞꯇꯖꯨ ꯇꯧꯔꯦ
ꯑꯗꯨꯅꯦ ꯍꯥꯏꯖꯦ ꯑꯗꯣ ꯀꯩꯅꯣ ꯄꯨꯗꯕꯖꯤꯖꯨ ꯐꯠꯇꯤ ꯐꯠꯇꯦꯕ ꯔꯦꯁꯄꯣꯟꯁꯤꯕꯤꯂꯤꯇꯤ ꯄꯨꯗꯕꯖꯤꯖꯨ ꯐꯠꯇꯦꯕ ꯄꯨꯔꯒ ꯑꯦꯛꯁꯄ꯭ꯔꯦꯟꯁ ꯂꯥꯛꯀꯗꯕꯅꯦꯕ ꯑꯈꯣꯏꯖꯦ ꯑꯩꯒꯤ ꯏꯃꯥꯟꯅꯕꯤ ꯑꯈꯣꯏꯅ ꯃꯨꯛ ꯄꯨꯗꯦ ꯑꯇꯣ ꯑꯇꯥꯡ ꯑꯣꯏꯅ ꯂꯩꯕꯒꯤꯅꯦꯕ ꯀꯦꯊꯣꯛꯢꯁꯦ ꯈꯪꯕ꯭ꯔꯥ ꯂꯩꯗꯅ ꯃꯤ ꯍꯥꯏꯁꯦ ꯑꯃ ꯏꯁꯥꯒꯤ ꯀꯅꯣ ꯇꯧꯕ ꯍꯥꯏꯕ ꯑꯝ ꯂꯩꯇ꯭ꯔꯣ
ꯎꯝ
ꯑꯗꯨꯅ ꯃꯊꯥ ꯌꯥꯝ ꯁꯥꯕꯅꯤ ꯏꯕꯦꯝꯃ ꯃꯊꯥ ꯌꯥꯝ ꯁꯥꯕꯅꯤ ꯇꯧꯒꯗ꯭ꯕ ꯇꯧꯕꯨ ꯇꯧꯒꯗꯕ ꯊꯕꯛꯅ ꯃꯌꯥꯝ ꯂꯥꯛꯁꯜꯂꯅꯤꯀꯣ
ꯑꯥ
ꯑꯗꯒꯤ ꯁꯤꯗ ꯉꯁꯥꯏ ꯇꯧꯕ ꯍꯥꯏꯁꯦ ꯑ ꯑꯦꯛꯖꯥꯝ ꯇꯧꯗꯣꯔꯦꯕ ꯑꯣꯖꯥꯒꯤꯗꯣ ꯑꯃꯨꯛ ꯄ꯭ꯋꯥꯗꯣ ꯑ ꯏꯃꯥꯟꯅꯕꯤꯗꯨꯅ ꯗꯨꯅ ꯇꯨꯊꯥꯎꯖꯟ ꯇ꯭ꯨꯋꯦꯟꯇꯤꯇꯨꯗ ꯐꯣꯝ ꯑꯥ ꯏꯃꯥꯟꯅꯕꯤꯗꯨꯅ ꯐꯣꯝ ꯊꯥꯖꯤꯟꯒ꯭ꯔꯦ ꯑꯗꯩ ꯑꯩꯅ ꯐꯣꯝ ꯊꯥꯖꯜꯍꯧꯔꯦ ꯃꯥꯥꯅ ꯃꯌꯨꯝ ꯄꯥꯟꯊꯣꯛ ꯗꯩ ꯃꯤ ꯃꯆꯥꯅꯤ ꯍꯥꯏ ꯊꯕꯛ ꯀꯧꯔꯛꯄ ꯆꯞ ꯃꯥꯟꯅ ꯀꯧꯔꯛꯇꯣꯔꯦ ꯍꯧꯖꯤꯛ ꯌꯦꯡꯉꯨ ꯍꯥꯏꯗꯤ ꯃꯣꯏꯗꯒꯤ ꯑꯈꯣꯏ ꯑꯩꯈꯣꯏꯅ ꯃꯣꯏꯕꯨ ꯑꯩꯈꯣꯏꯅ ꯐꯠꯇꯕꯩ ꯋꯥ ꯅꯠꯇꯕ ꯃꯣꯏꯗꯒꯤ ꯑꯩꯈꯣꯏꯅ ꯍꯥꯥꯜꯂꯨꯕꯒꯤ ꯀꯦꯝꯇ ꯀꯥꯟꯅꯕ ꯐꯪꯗꯕꯗꯣ
ꯑꯗꯨꯗꯣꯆꯦ ꯑꯗꯨꯒꯤ ꯇꯤ ꯏꯇꯤꯒꯤ ꯑꯦꯛꯖꯥꯝꯁꯦ ꯊꯥꯔ ꯊꯥꯕꯁꯦ ꯖꯁ ꯕꯦꯠꯀꯤ ꯇꯥꯏꯞꯇ ꯁꯥꯔꯇꯤꯐꯤꯀꯦꯠꯇꯨꯒꯤ ꯋꯥꯅꯦꯕ ꯅꯠꯇ꯭ꯔꯥ
ꯃꯥꯅꯦ ꯑꯗꯨ ꯄꯥꯏꯗ꯭ꯔꯗꯤꯅꯦ ꯑꯃꯨꯛ ꯊꯕꯛꯀꯤꯗꯣ ꯑꯃꯨꯛ ꯂꯧꯕ ꯌꯥꯔꯣꯏꯗꯣꯏꯕ ꯐꯣꯝ
ꯑꯣ ꯑꯣ ꯑꯗꯣ ꯑꯌꯥꯝꯕꯅ ꯁꯨꯝ ꯑꯩꯈꯣꯏꯅ ꯑ ꯎꯕꯗꯀꯣ ꯑꯦ ꯑꯦ ꯄ꯭ꯔꯥꯏꯚꯦꯠꯀꯤ ꯑꯣꯖꯥ ꯀꯧꯕꯁꯦ ꯕꯦꯠꯀ ꯗꯥꯏꯠꯀꯅ ꯑꯌꯥꯝꯕ ꯎꯕ ꯇꯤ ꯏꯇꯤꯁꯦ ꯄꯥꯛꯅ ꯎꯗꯕ ꯑꯗꯣ ꯇꯤ ꯏ ꯇꯤꯒꯤ ꯀꯥꯟꯅꯐꯝꯁꯦ ꯀꯥꯏ ꯀꯥꯏ ꯑꯣꯏꯗꯣꯏꯅꯣꯕ
ꯇꯦꯁꯅꯦ ꯃꯃꯥꯡꯗ ꯄꯥꯔꯠ ꯇꯨꯁꯦ ꯗꯣꯏꯅꯦ ꯍꯥꯏꯕꯗꯤꯅꯦ ꯄ꯭ꯔꯥꯝꯃꯔꯤꯒꯤ ꯁꯔꯀꯥꯔ ꯀꯥꯏ ꯊꯕꯛ ꯀꯧꯔꯛꯄꯗꯅꯦ ꯇꯤ ꯏꯇꯤ ꯇꯣꯄꯔ ꯋꯥꯟ ꯆꯪꯉꯛꯅꯦꯕ ꯀꯩꯒꯨꯝ ꯄ꯭ꯔꯥꯏꯃꯔꯤꯁꯤꯅ ꯈꯪꯕ꯭ꯔꯥ ꯑꯗꯨꯒ ꯑꯃ ꯇꯤ ꯏꯇꯤ ꯄꯦꯄꯔ ꯇꯨꯁꯤꯅ ꯑꯃꯨꯛ ꯍꯥꯏꯁ ꯀꯨꯜꯒꯨꯝꯕ ꯆꯪꯉꯛꯇꯣꯏꯅꯦꯕ ꯑꯗꯣ ꯍꯥꯏꯁꯦ ꯈꯥꯗꯤ ꯑꯗꯨꯝ ꯁꯦꯂꯦꯕꯁꯁꯦ ꯀ꯭ꯂꯥꯁ ꯑꯥ ꯋꯥꯟ ꯇꯨ ꯊ꯭ꯔꯤꯒꯨꯝꯕꯁꯤꯅ ꯄ꯭ꯔꯥꯏꯃꯥꯔꯤ ꯑꯣꯏ ꯋꯥꯟ ꯗꯩꯅ ꯐꯥꯏꯚ ꯐꯣꯔ ꯕꯨꯁꯤ ꯄ꯭ꯔꯥꯏꯝ ꯐꯥꯏꯚꯨꯁꯤ ꯄ꯭ꯔꯥꯏꯝꯃꯔꯤ ꯗꯅ ꯑꯞꯄꯔ ꯄ꯭ꯔꯥꯏꯃꯔꯤ ꯂꯋꯥꯔ ꯄ꯭ꯔꯥꯝꯃꯔꯤ ꯍꯥꯏꯅ ꯂꯩꯗꯅ
ꯎꯝ ꯎꯝ
ꯑꯗꯨꯒ ꯀ꯭ꯂꯥꯁ ꯑꯃꯨꯛ ꯌꯥꯝꯈꯠꯂꯛꯑꯒꯅ ꯀꯩꯅꯣꯝ ꯑꯣꯏꯔꯤꯗꯅꯀꯣ
ꯎꯝ
ꯑꯗꯨꯅ ꯑꯩ ꯈꯪꯗꯦ ꯍꯥꯏꯕꯗꯤ ꯑꯗꯨꯝ ꯁꯥꯔꯇꯤꯐꯤꯀꯦꯠꯇꯤ ꯑꯃꯨꯛ ꯑꯩꯗ ꯑꯦꯛꯆꯦꯟꯖ ꯀꯥꯔꯗ ꯌꯥꯎꯗ꯭ꯔꯗꯤ ꯑꯥ ꯑꯦꯛꯆꯦꯟꯖ ꯍꯦꯟꯁꯀꯥꯔꯗ ꯑꯩ ꯑꯗꯨꯗꯣ ꯑꯃꯨꯛ ꯌꯥꯎꯗ꯭ꯔꯗꯤ ꯑꯦꯛꯁꯆꯦꯟꯖꯇ ꯃꯤꯡꯆꯟꯕ ꯑꯃꯨꯛ ꯌꯥꯏ ꯍꯥꯏꯗꯤ ꯃꯤꯡꯆꯟꯕ ꯍꯥꯏ ꯊꯕꯛꯇꯨ ꯒꯤ ꯐꯣꯝ ꯂꯧꯕ ꯑꯃꯨꯛ ꯌꯥꯔꯣꯏꯗꯣꯏꯅꯦꯕ
ꯎꯝ
ꯈꯪꯕ꯭ꯔꯥ ꯑꯩꯈꯣꯏꯅ ꯕꯦꯠ ꯁꯝꯅ ꯍꯥꯏꯕꯗ ꯃꯣꯏꯅ ꯃꯣꯏꯅ ꯊꯕꯛꯀꯤ ꯀ꯭ꯔꯥꯏꯇꯦꯔꯤꯌꯥ ꯀꯧꯔꯛꯄꯗ ꯍꯥꯏꯁꯀꯨ꯭ꯜ ꯑꯣꯖꯥ ꯀꯧꯗꯣꯔꯤ ꯍꯥꯏꯁꯤꯗ ꯃꯥꯁꯇꯔ ꯍꯥꯏꯔꯛꯑꯦ ꯈꯜꯂ ꯃꯥꯁꯇꯔ ꯑꯣꯔ ꯒ꯭ꯔꯦꯖꯨꯑꯦꯁꯟ ꯍꯥꯏꯗꯤ ꯋꯤꯠ ꯗ ꯕꯦꯠ ꯁꯥꯔꯇꯤꯐꯤꯀꯦꯠ ꯑꯣꯔ ꯋꯤꯠ ꯗ ꯗꯦꯠ ꯄꯦꯄꯔ ꯋꯥꯟ ꯄꯥꯁ ꯇꯧꯔꯛꯄ ꯍꯥꯏ ꯍꯥꯏꯗꯤ ꯄꯦꯄꯔ ꯋꯥꯟꯒꯤ ꯊꯕꯛꯁꯤꯅ ꯗꯥꯏꯠ ꯌꯥꯎꯒꯗꯕꯅꯦꯕꯀꯣ ꯑꯗꯣ ꯑꯩꯈꯣꯏ ꯊꯥꯏꯅ ꯃꯇꯝ ꯑꯝꯗ ꯕꯦꯠꯀꯤꯁꯦ ꯕꯦꯠ ꯂꯣꯏꯔꯒꯗꯤ ꯄꯦꯄꯔ ꯋꯥꯟ ꯄꯦꯄꯔ ꯇꯨ ꯑꯅꯤꯃꯛ ꯊꯥꯕ ꯌꯥꯏ ꯍꯥꯏꯅ ꯍꯥꯏꯕꯗꯒꯤ ꯑꯥ ꯑꯃ ꯗꯥꯏꯠ ꯀꯩꯅꯣꯗꯣ ꯍꯥꯏꯕꯗꯤ ꯄ꯭ꯔꯥꯝꯃꯥꯔꯤ ꯑꯣꯖꯥ ꯀꯧꯔꯛꯄꯗ ꯕꯦꯠ ꯌꯥꯎꯔꯗꯤ ꯗꯦꯠ ꯄꯦꯄꯔ ꯋꯥꯟ ꯌꯥꯎꯔꯦ ꯊꯕꯛ ꯀꯧꯁꯤꯟꯕꯒꯤ ꯊꯕꯛ ꯊꯥ ꯊꯥꯖꯟꯕ ꯌꯥꯅꯤꯅ ꯑꯩꯈꯣꯏ ꯊꯥꯖꯟꯒ꯭ꯔꯤꯅꯦ ꯃꯇꯝꯁꯤꯗ ꯈꯪꯕ꯭ꯔꯥ ꯇꯥꯕ꯭ꯔꯥ ꯑꯗꯣ ꯍꯧꯖꯤꯛꯅ ꯃꯈꯣꯏꯁꯦ ꯑꯃꯨꯛ ꯇꯨ ꯀ꯭ꯌꯥꯝ ꯀꯨꯏꯅꯣꯌꯣ ꯇꯨ ꯊꯥꯎꯖꯟ ꯇ꯭ꯋꯦꯟꯇꯤ ꯇ꯭ꯋꯦꯟꯇꯤ ꯇꯨꯁꯤꯗ ꯐꯣꯔꯝ ꯊꯥꯖꯤꯜꯂꯦꯗꯅ ꯑꯈꯣꯏꯅꯀꯣ ꯑꯗꯨꯁꯨ ꯃꯇꯝꯗꯨꯗ ꯏꯗꯨꯀꯦꯁꯟ ꯑꯦꯖꯀ ꯑ ꯀꯩꯅꯣꯒ ꯊꯣꯛꯂꯛꯏꯅꯤ ꯑ ꯕꯣꯔꯗ ꯑꯣꯐ ꯁꯦꯀꯦꯟꯗꯔꯤꯒꯀꯣ ꯑꯗꯨ ꯃꯇꯝꯗꯨꯗ ꯏꯗꯨꯀꯦꯁꯟ ꯑꯦꯁ ꯇꯨ ꯕꯣꯔꯗ ꯑꯣꯐ ꯁꯦꯀꯦꯟꯗꯔꯤꯗ ꯑꯈꯣꯏꯅ ꯈꯟꯅ ꯃꯅꯁ ꯑꯃ ꯀꯧꯔꯒ ꯍꯌꯦꯡ ꯀꯥꯟꯅꯗ꯭ꯔꯗꯤ ꯑꯃꯒꯤ ꯄꯥꯢꯍꯧꯗ꯭ꯔꯖꯨ ꯑꯝ ꯄꯨꯔꯥꯛ ꯄꯨꯜꯂꯞ ꯑꯗꯨꯝ ꯄꯥꯏꯍꯧꯔꯒꯦ ꯋꯥꯔꯁꯨ ꯋꯥꯅ ꯒꯥꯢ ꯄꯩꯁꯥ ꯊꯥꯖꯤꯟꯗꯩꯅꯤꯀꯣ ꯑꯗꯨꯒ ꯑꯗꯨ ꯑ ꯇꯨ ꯊꯥꯎꯖꯟ ꯇ꯭ꯋꯦꯟꯇꯤ ꯇ꯭ꯋꯦꯟꯇꯤꯒ ꯇ꯭ꯋꯦꯟꯇꯤ ꯇꯨꯗ ꯀꯧꯕ ꯊꯕꯛꯁꯦ ꯑꯃꯨꯛ ꯄ꯭ꯔꯤ ꯄ꯭ꯔꯥꯏꯃꯔꯤ ꯑꯣꯖꯥ ꯂꯤꯁꯤꯡ ꯑꯃ ꯀꯧꯅꯤ ꯍꯥꯏꯕꯁ ꯁꯦ ꯑꯃꯨꯛ ꯑ ꯍꯥꯏꯗꯤ ꯇꯦꯠ ꯁꯥꯔꯇꯤꯐꯤꯀꯦꯠ ꯑ ꯇꯦꯠ ꯌꯥꯎꯗꯝꯅꯤꯅ ꯄꯩꯈꯥ ꯇꯧꯕ ꯌꯥꯗ꯭ꯔꯤꯗꯅꯥ ꯊꯕꯛ ꯀꯧꯔꯝꯗꯥꯢꯗ ꯇꯧꯔꯕ ꯄꯣꯠꯅꯦꯕ ꯇꯦꯠꯁꯤꯗꯤ ꯈꯪꯕ꯭ꯔꯥ ꯑꯗꯨꯒꯤ ꯑꯗꯨꯃꯥꯏꯅ ꯑꯣꯏꯕꯖꯤꯗ ꯑꯃꯨꯛ ꯌꯦꯡꯉꯁꯦꯅ ꯑꯃꯨꯛ ꯐꯣꯝ ꯊꯥꯖꯜꯂꯦ ꯄꯩꯈꯥ ꯇꯧꯔꯛꯇ꯭ꯔꯦ ꯇꯧꯔꯛꯇ꯭ꯔꯦ ꯑꯗꯨꯒ ꯇꯦꯠꯀꯤ ꯄꯦꯄꯔ ꯋꯥꯟꯒꯤ ꯄꯩꯈꯥ ꯁꯝ ꯇꯨꯊꯥꯎꯖꯟ ꯇ꯭ꯋꯦꯟꯇꯤꯐꯣꯔꯒꯤ ꯖꯅꯋꯥꯔꯤꯗ ꯇꯧꯔꯛꯑꯦ ꯑꯗꯨ ꯄ ꯆꯍꯤ ꯀꯌꯥꯅꯣ ꯌꯦꯡꯉꯨ
ꯑꯩꯖꯦ ꯇꯥꯕ꯭ꯔꯥ ꯑꯗꯨ ꯑꯃꯨꯛ ꯄꯦꯄꯔꯗ ꯑꯗꯨ ꯊꯨꯅ ꯍꯥꯏꯗꯣꯔꯛꯑꯦꯀꯣ ꯑꯗꯨ ꯂꯣꯏꯔꯒ ꯑꯃꯨꯛ ꯇꯨ ꯇꯨꯠ ꯇ ꯑ ꯍꯥꯏꯗꯤ ꯑ ꯄ꯭ꯔꯥꯏꯃꯔꯤꯒꯤ ꯐꯣꯔꯝ ꯊꯥꯖꯟꯕ ꯌꯥꯔꯅꯤ ꯗꯦ ꯄꯦꯄꯔ ꯋꯥꯟꯗꯣꯅ ꯑꯃꯨꯛ ꯂꯣꯏ ꯊꯥꯖꯜꯂꯦ ꯕꯦꯠ ꯅꯠꯇ꯭ꯔꯒ ꯗꯥꯏꯠ ꯇ ꯗꯦꯠ ꯄꯦꯄꯔ ꯋꯥꯟ ꯄꯥꯁ ꯇꯧꯕ ꯂꯣꯏ ꯊꯥꯖꯤꯜꯂꯦꯀꯣ ꯑꯈꯣꯏꯖꯦ ꯈꯣꯡꯇꯦꯛ ꯃꯤꯠꯇꯥꯡ ꯊꯤꯗꯅ ꯑꯗꯨꯒ ꯑꯃꯨꯛ ꯑ ꯄ꯭ꯔꯥꯏꯃꯔꯤꯒꯤꯗꯤ ꯗꯥꯏꯠ ꯅ ꯗꯥꯏꯠ ꯈꯇꯪ ꯌꯥꯔꯅꯤ ꯕꯦꯠ ꯌꯥꯎꯕ ꯌꯥꯔꯔꯣꯏ ꯗꯥꯏꯠ ꯀꯞ ꯑ ꯇꯦꯠ ꯀꯇꯪ ꯌꯥꯔꯅꯤ ꯕꯦꯠ ꯀꯥꯡꯒꯨ ꯆꯞꯅ
ꯍꯜꯂꯣ